ꯀꯥꯠ
ꯑ ꯇꯥꯔꯦ ꯇꯥꯔꯦ ꯀꯗꯥꯏꯗꯒꯤ ꯅꯦꯠꯋꯥꯛꯁꯦ ꯅꯨꯡꯉꯥꯏꯇꯕꯅ ꯍꯟꯗꯛ ꯅꯣꯡ ꯅꯤꯅꯤꯖꯦ
ꯅꯨꯡꯉꯥꯏꯇꯦ ꯅꯨꯡꯉꯥꯏꯇꯦ ꯅꯣꯡ ꯁꯤꯡ ꯆꯨꯕ ꯃꯇꯝ ꯑꯣꯏꯕꯗꯅ ꯇꯧꯔꯤꯅꯦ ꯍꯥꯏꯕꯖꯨ ꯅꯠꯇꯦ ꯃꯩꯁꯨ ꯅꯨꯡꯉꯥꯏꯇꯦ ꯅꯦꯠꯋꯥꯥꯛꯁꯨ ꯅꯨꯡꯉꯥꯏ ꯇꯦ ꯍꯧꯖꯤꯛꯀꯥꯟꯖꯦ
ꯅꯨꯡꯉꯥꯏꯇꯦ ꯅꯨꯡꯉꯥꯏꯇꯦ
ꯑꯥ ꯑꯥ ꯑꯩꯖꯦ ꯅꯪꯉꯣꯟꯗ ꯀꯩ ꯀꯩꯅꯣꯝꯇ ꯍꯥꯏꯒꯦꯅ ꯐꯣꯟ ꯇꯧꯔꯛꯏꯅꯤꯅꯦ
ꯑꯣ ꯍꯥꯏꯔꯛꯑꯣ ꯍꯥꯏꯔꯛꯑꯣ
ꯑ ꯅꯣꯏ ꯍꯧꯖꯤꯛꯀꯥꯟ ꯀꯩꯅꯣꯒ ꯅꯪꯕꯨ ꯊꯕꯛ ꯏꯪꯈꯥꯡꯒ ꯌꯥꯝ ꯆꯤꯟꯕ꯭ꯔꯣ ꯍꯧꯖꯤꯛꯇꯤ ꯂꯧꯁꯤꯡ ꯃꯇꯝꯕꯨꯗꯤ ꯑꯣꯏꯕꯨꯗꯤ ꯑꯣꯏꯌꯦꯕ
ꯑꯣ ꯊꯕꯛꯁꯦ ꯑꯗꯨꯝ ꯈꯔꯗꯤ ꯆꯤꯜꯂꯦ ꯑꯗꯣ ꯍꯥꯏꯔꯛꯎꯅꯤ ꯅꯪꯅ ꯍꯥꯏꯅꯤꯡꯉꯤꯗꯣ ꯑꯗꯨꯝ
ꯑꯣ ꯑꯗꯨꯕꯨꯔꯣ ꯑꯩꯒꯤꯅꯦ ꯍꯟꯗꯛꯁꯦ ꯑ ꯀꯩꯅꯣ ꯇꯧꯔꯦ ꯎꯝ ꯐꯤꯒꯤ ꯗꯨꯀꯥꯟ ꯑꯃꯅꯦ ꯑꯩꯖꯦ ꯐꯝꯒꯦꯅꯅꯦ ꯍꯟꯗꯛꯁꯦ ꯇꯧꯔꯦꯕꯀꯣ ꯑꯩꯈꯣꯏꯒꯤ ꯌꯨꯝ ꯃꯅꯥꯛꯇ
ꯍꯣꯏ
ꯑꯥ ꯑꯗꯨꯗꯨꯒꯤ ꯑꯩꯁꯦ ꯅꯣꯏꯔꯣꯝꯗꯗꯤ ꯑꯥ ꯐꯤ ꯅꯨꯡꯖꯨ ꯁꯥꯟꯅꯕꯅꯤꯅ ꯑ ꯐꯤ ꯅꯨꯡꯒꯤ ꯈꯔ ꯂꯧꯈꯠꯄ ꯈꯣꯠꯄꯩꯁꯨ ꯅꯪꯒ ꯋꯥꯔꯤ ꯋꯥꯇꯥꯏ ꯁꯥꯒꯦ ꯑꯗꯒꯤ ꯍꯌꯦꯡ ꯁꯪꯒꯥꯕ ꯈꯣꯠꯄꯗꯨꯁꯨ ꯑꯗꯨꯝ ꯈꯔ ꯃꯤꯅꯨꯡꯒ ꯀꯧꯔꯒ ꯈꯣꯠꯇꯅ ꯇꯧꯗꯣꯏꯅꯤ ꯑꯗꯨꯒꯤꯁꯨ ꯅꯪ ꯂꯥꯛꯅꯕ ꯈꯣꯠꯅꯕ ꯋꯥꯔꯤ ꯋꯥ ꯇꯥꯏꯗꯣ ꯑꯗꯨꯝ ꯄꯨꯂꯞ ꯁꯥꯔꯒꯦꯅ ꯑꯩꯖꯦ ꯑꯌꯨꯛ ꯅꯨꯡꯗꯤꯟꯗꯩ ꯉꯁꯥꯏꯗꯤ ꯀꯣꯏ ꯆꯦ ꯏꯦꯟ ꯆꯦꯟꯕꯗꯅꯦ ꯍꯧꯖꯤꯛꯇ ꯊꯕꯛ ꯏꯪꯈꯥꯡ ꯂꯣꯏꯁꯜꯂꯒꯅꯦ ꯑꯩ ꯅꯉꯣꯟꯗ ꯐꯣꯟ ꯇꯧꯔꯛꯏꯅꯦ
ꯌꯥꯝ ꯐꯩꯌꯦ ꯑꯗꯨꯗꯤ ꯑꯩꯈꯣꯏꯖꯨ ꯍꯣꯏ ꯁ꯭ꯋꯥꯏ ꯐꯒꯤ ꯐꯤ ꯐꯤ ꯉꯥꯛꯇ ꯁꯥꯟꯅꯕꯅꯤꯗꯣ ꯌꯨꯝꯗꯣꯡꯒꯤ ꯑꯩ ꯏꯁꯥꯖꯨ ꯁꯥꯔꯤꯅꯤ ꯁꯣꯝꯗ ꯐꯤ ꯊꯥꯕꯝ ꯖꯦ ꯑꯃꯈꯛꯇ ꯉꯥꯏꯗꯅꯅꯦ ꯃꯣꯏꯖꯦ ꯄꯣꯡꯊꯣꯛ ꯆꯥꯎꯊꯣꯛꯑꯦ ꯑꯗꯨ ꯄꯩꯁꯥꯁꯨ ꯅꯨꯡꯉꯥꯏꯇꯗꯅꯅꯦ ꯃꯌꯥꯝꯁꯦ ꯐꯤ ꯊꯥꯐꯝ ꯊꯤꯔꯤꯕꯅꯤ ꯁꯤꯗꯒꯤꯅꯦ ꯑꯩ ꯑꯗꯨꯝ ꯈꯣꯝꯀꯠꯂꯛꯀꯦ ꯅꯪꯒꯤ ꯑꯗꯨꯝ ꯌꯦꯡꯉꯒ ꯀꯣ ꯍꯥꯏꯗꯤ ꯇꯥꯔꯒ ꯁꯥꯔꯒ ꯅꯪꯖꯨ ꯗꯨꯀꯥꯟ ꯐꯝꯗꯣꯏꯅꯤꯅꯅꯦ ꯄꯨꯟꯅ ꯍꯦꯛ ꯇꯧꯃꯤꯟꯅꯔꯖꯤ ꯐꯅ ꯑꯗꯨꯝ ꯐꯔꯦ
ꯍꯣꯏ ꯍꯣꯏ ꯑꯗꯨꯅꯦ ꯑꯩꯖꯨꯅꯦ ꯑ ꯁ꯭ꯋꯥꯏꯗ ꯀꯩꯗꯕꯨꯗꯤ ꯄꯨꯡ ꯑ ꯄꯤꯒꯦ ꯈꯣꯠꯀꯦ ꯍꯥꯏꯕ ꯑꯣꯏꯔꯣ ꯑꯗꯩ ꯗꯨꯀꯥꯟ ꯃꯆꯥ ꯃꯁꯨꯁꯤꯡ ꯂꯧ ꯈꯣꯠꯂꯨ ꯍꯥꯏꯕ ꯄꯪꯂꯩ ꯃꯔꯩꯕ ꯑꯗꯣ ꯑ ꯅꯣꯏꯒꯤꯗꯤ ꯑꯩꯈꯣꯏꯅ ꯍꯥꯟꯅ ꯗꯨꯗꯨꯝ ꯂꯧꯅꯩꯗꯣ ꯐꯤꯁꯥ ꯂꯛꯁꯥꯁꯦ ꯑꯇꯩꯒ ꯌꯦꯡꯅꯔꯨꯔꯗꯤ ꯑꯩꯈꯣꯏꯅ ꯅꯣꯏꯅꯒ ꯅꯣꯏꯔꯣꯝꯗꯒꯤ ꯄꯤꯔꯛꯄꯁꯤꯅ ꯐꯤꯁꯦ ꯌꯥꯝꯅ ꯈꯦꯠꯅꯩꯌꯦꯕ ꯀ꯭ꯋꯥꯂꯤꯇꯤꯁꯦ ꯃꯌꯣꯡ ꯇꯥꯏꯑꯕ ꯌꯣꯟꯕꯗ ꯆꯣꯞꯇꯦꯕ ꯑꯇꯩ ꯂꯧꯕꯁꯤꯅꯅꯦ ꯐꯤꯅꯦꯅ ꯇꯧꯔꯤꯁꯤꯅ ꯄꯥꯇ꯭ꯔꯤꯠ ꯄꯥꯇ꯭ꯔꯤꯠ ꯄꯥꯔꯅꯤ ꯃꯃꯟꯅ ꯇꯥꯡꯉꯅꯤ ꯑꯗꯨꯅꯅꯦ ꯃꯤꯅ ꯍꯌꯦꯡ ꯋꯥ ꯃꯊꯛ ꯊꯪꯉꯦꯕ ꯌꯣꯟꯕꯗ ꯑꯗꯨꯅ ꯑꯩꯁꯦ ꯃꯣꯏ ꯍꯦꯛꯇ ꯂꯧꯅꯤꯡꯗꯗꯅꯅꯦ ꯅꯪꯉꯣꯟꯗ ꯍꯦꯛꯇ ꯍꯥꯏꯔꯒꯦꯅ ꯇꯧꯔꯛꯏꯅꯦ
ꯃꯥꯅꯦ ꯃꯥꯅꯦ ꯑꯗꯨꯗꯁꯨ ꯅꯠꯇꯅ ꯃꯣꯏꯗꯤ ꯑꯃꯨꯛ ꯈꯣꯝꯀꯠꯂꯛꯑꯒ ꯑꯃꯨꯛ ꯃꯣꯏꯒꯤ ꯁꯦꯟꯗꯣꯡ ꯑꯃꯨꯛ ꯂꯧꯍꯧꯗꯣꯏꯅꯤꯗꯣ
ꯃꯥꯅꯦ ꯃꯥꯅꯦ ꯃꯊꯥꯡ ꯃꯊꯥꯡ ꯇꯧꯗꯨ ꯁꯔꯨ ꯗꯥꯏꯔꯦꯛ ꯅꯣꯏꯗꯒꯤ ꯑꯩꯅ ꯂꯧꯖ ꯇꯥꯔꯗꯤ ꯅꯣꯏꯁꯨ ꯈꯔ ꯀꯥꯟꯅꯖꯔꯦ ꯑꯩꯁꯨ ꯈꯔ ꯀꯥꯟꯅꯖꯔꯦ ꯅꯠꯇ꯭ꯔꯥ ꯃꯔꯛꯇ ꯌꯥꯝꯅ ꯌꯥꯎꯔꯒ ꯁꯦꯟꯗꯣꯡꯁꯨ ꯑꯝꯇ ꯐꯪꯗꯕ ꯐꯖꯅ ꯃꯆꯤꯠ ꯃꯆꯤꯠ ꯂꯧꯅꯕꯗ ꯑꯗꯨꯃꯥꯏꯅ ꯇꯧꯗꯣꯏ ꯁꯔꯨꯛ ꯗꯥꯏꯔꯦꯛ ꯍꯦꯛꯇ ꯂꯧꯕꯅ ꯐꯔꯅꯦꯅ ꯇꯧꯕꯅꯦ ꯑꯩꯁꯦ ꯅꯣꯏꯔꯣꯝꯒꯤꯗꯤ ꯌꯥꯝꯁꯨ ꯁꯥꯏꯗꯣ ꯐꯤꯁꯨ ꯃꯈꯟ ꯃꯈꯟꯗꯣ
ꯐꯔꯦ ꯐꯔꯦ ꯑꯗꯨꯗꯤꯅꯦ ꯑꯩ ꯐꯤ ꯁꯥꯕꯤꯁꯤꯡꯗꯨꯁꯨ ꯍꯥꯏꯔꯒꯦ ꯃꯣꯏꯗ ꯇꯥꯕꯗ ꯌꯥꯝ ꯅꯨꯡꯉꯥꯏꯖꯔꯅꯤ ꯍꯔꯥꯎꯔꯅꯤ
ꯑꯣ ꯑꯣ ꯑꯗꯣ ꯅꯣꯏꯒꯤꯁꯦ ꯑ ꯍꯥꯟꯅꯒꯤꯗꯤ ꯑꯗꯨꯝ ꯂꯧꯕꯁꯦ ꯐꯅꯦꯛꯀꯨꯝꯕ ꯀꯩꯒꯨꯝꯕꯗꯤ ꯄꯪꯂꯧ ꯃꯔꯧꯏꯀꯣ ꯃꯣꯄꯥꯛ ꯑꯗꯣ ꯑ ꯀꯩꯅꯣꯒꯨꯝꯕ ꯔꯥꯅꯤꯒꯨꯝꯕ ꯀꯩꯒꯨꯝꯕ ꯋꯥꯡꯈꯩꯒꯨꯝꯕꯒꯗꯤ ꯑꯗꯨꯝ ꯐꯖꯅ ꯁꯥꯕꯒꯗꯤ ꯂꯩꯇꯕ꯭ꯔꯣ ꯈꯔ ꯃꯐꯝ ꯌꯥ ꯑꯗꯨꯝ ꯑꯃꯅꯤ
ꯍꯣ ꯁꯥꯕ ꯌꯥꯎꯕꯅꯦ ꯃꯣꯏꯁꯤꯡꯗꯣ ꯑꯩꯅꯦ ꯍꯥꯏꯍꯧꯔꯒꯦ ꯋꯥꯠꯂꯤꯀꯥꯟꯁꯤꯗꯒꯤ
ꯑꯥ ꯑꯥ ꯍꯣꯏ ꯍꯣꯏ
ꯍꯟꯗꯛꯇꯤꯅꯦ ꯐꯤ ꯐꯤꯁꯨꯅꯦ ꯌꯥꯝ ꯁꯥꯟꯅꯔꯦ ꯍꯥꯟꯅꯒ ꯃꯥꯟꯅꯗꯕ ꯅꯦ ꯑꯅꯧꯕ ꯐꯖ ꯐꯖꯕ ꯌꯥꯝ ꯁꯥꯔꯕꯅꯦ ꯑꯩ ꯐꯣꯇꯣ ꯊꯥꯔꯛꯀꯦꯀꯣ ꯅꯪꯉꯣꯟꯗ
ꯑꯥ ꯑꯥ ꯍꯣꯏ ꯑꯗꯨꯒꯤꯗꯤꯅꯦ ꯍꯌꯦꯡ ꯑꯥꯝꯕꯒꯤꯕꯨꯗꯤ ꯑꯗꯨꯝ ꯂꯧꯈꯠꯂꯒ ꯑꯗꯨꯒ ꯍꯌꯦꯡ ꯀꯣꯟꯅ ꯃꯊꯪ ꯃꯅꯥꯎꯒꯤꯗꯤ ꯑꯥ ꯑꯩꯈꯣꯏ ꯌꯥꯅ ꯇꯥꯔꯒꯗꯤ ꯃꯆꯨꯕꯨ ꯑꯣꯏꯔꯣ ꯗꯤꯖꯥꯏꯟꯕꯨ ꯑꯣꯏꯔꯣ ꯑꯩꯈꯣꯏ ꯃꯁꯦꯟ ꯇꯥꯟꯅꯔꯒ ꯑꯗꯨꯝ ꯂꯣꯏꯅꯃꯛ ꯌꯥꯕ ꯉꯥꯛꯇꯅꯤꯗꯣ
ꯈꯪꯗ꯭ꯔꯦꯗ ꯍꯧꯖꯤꯛꯀꯥꯟꯁꯦ ꯅꯣꯏꯁꯨ ꯎꯔꯝꯒꯅꯤ ꯑꯁ ꯑꯥ ꯑꯗꯨꯒꯤ ꯗꯤꯖꯥꯏꯟ ꯑꯗꯨꯅ ꯂꯧꯒ꯭ꯔꯦꯒ ꯑꯗꯨꯒꯤ ꯃꯆꯨꯁꯦ ꯑꯩꯈꯣꯏꯅ ꯍꯧꯗꯣꯛꯄꯅꯤꯒꯅ ꯍꯥꯟꯅꯗꯒꯤ ꯑꯗꯨꯝ ꯂꯩꯅꯔꯕ ꯉꯥꯛꯇꯅꯤ ꯃꯥꯒꯤ ꯃꯥꯒꯤ ꯊꯣꯛꯄ ꯀꯣꯛꯇꯣ ꯑꯗꯨꯝ ꯄꯪꯁꯥ ꯁꯥꯟꯅꯔꯒ ꯂꯣꯏꯔꯦ ꯅꯠꯇ꯭ꯔꯥꯅꯦ ꯃꯤ ꯑꯃꯅ ꯌꯣꯜꯂꯦꯅ ꯃꯣꯏꯒꯤꯗꯨ ꯍꯦꯛꯇ ꯁꯤꯠꯂꯔꯣꯏꯗꯧꯕꯁꯨ ꯅꯠꯇꯦ ꯅꯠꯇ꯭ꯔꯥ
ꯃꯥꯅꯦ ꯃꯥꯅꯦ ꯅꯪꯅꯁꯨꯅꯦ ꯍꯦꯛ ꯈꯤꯇꯪ ꯌꯦꯡꯉꯒ ꯁꯥꯔꯛꯑꯣ ꯅꯪ ꯕꯖꯥꯔ ꯃꯌꯣꯟꯗ ꯂꯩꯕ ꯑꯗꯨ ꯊꯣꯛꯑꯦ ꯏꯕꯦꯝꯃ ꯅꯪꯅꯅꯦ ꯁꯤꯒꯨꯝꯕꯁꯦ ꯀꯔꯕꯥꯔ ꯂꯝꯕꯤꯁꯦ ꯈꯔ ꯌꯥꯠꯂꯩꯁꯦ ꯐꯔꯕꯅꯤ ꯑꯩꯈꯣꯏꯒꯤ ꯁ꯭ꯋꯥꯏꯒꯤꯁꯦ ꯑꯗꯨ ꯍꯦꯛ ꯄꯥꯎꯗꯣ ꯇꯥꯕꯗꯅꯦ ꯍꯔꯥꯎꯕꯅ ꯂꯣꯏꯅꯔꯅꯤ ꯁ꯭ꯋꯥꯏꯗꯗꯤ ꯗꯨꯀꯥꯟ ꯍꯥꯡꯕꯁꯨ ꯁꯤꯠꯇꯦꯗꯣ
ꯎꯝ ꯎꯝ ꯎꯝ ꯑꯗꯨꯅꯦ ꯅꯣꯏꯁꯨ ꯀꯥꯟꯅꯕ ꯑꯩꯈꯣꯏꯁꯨ ꯀꯥꯟꯅꯕ ꯑꯗꯒꯤꯅꯦ ꯑꯩꯈꯣꯏꯒꯤ ꯁ꯭ꯋꯥꯏꯒꯤ ꯂꯩꯃꯤꯟꯅꯔꯤꯕꯁꯤ ꯂꯩꯀꯥꯏꯒꯤ ꯑꯣꯏꯔꯣ ꯀꯩ ꯑꯣꯏꯔꯣ ꯂꯩꯔꯤꯁꯤꯡꯁꯦ ꯑꯩꯅ ꯅꯣꯏꯔꯣꯝꯗꯒꯤ ꯄꯣꯔꯛꯑꯒ ꯈꯔ ꯈꯔ ꯌꯨꯝꯗꯅ ꯍꯋꯥꯏ ꯑꯗꯨꯝ ꯌꯣꯟꯕꯗꯨꯁꯨꯅꯦ ꯌꯥꯝꯅ ꯄꯥꯝꯅꯩꯑꯕ ꯅꯣꯏꯗꯤ ꯄꯨꯔꯛꯄ ꯐꯤꯅꯤ ꯍꯥꯏꯔꯗꯤꯅꯦ ꯋꯥ ꯑꯝꯇ ꯉꯥꯡꯅꯗꯦ ꯑꯇꯩꯗꯒꯤ ꯂꯧꯔꯨꯕꯁꯤꯗꯤꯅꯦ ꯑꯁ ꯄꯥꯏꯒ ꯊꯥꯏꯒ ꯊꯥꯏꯒ ꯇꯦꯜꯂꯤꯒ ꯇꯧꯋꯦꯕꯀꯣ ꯅꯣꯏꯔꯣꯝꯗꯒꯤ ꯄꯨꯔꯛꯄꯁꯤꯅꯦ ꯃꯅꯥ ꯃꯅꯤ ꯅꯥꯏꯗꯦ ꯅꯣꯏꯗꯩ ꯐꯤ ꯀꯥ ꯈꯜꯂꯗꯤ ꯂꯧꯗꯣꯏꯅꯤꯀꯣꯅꯅꯦ ꯑꯗꯨꯝ ꯇꯧꯅꯩꯑꯕ ꯑꯗꯨꯅꯅꯦ ꯑꯩꯁꯦ ꯑ ꯅꯣꯏꯔꯣꯝꯒꯤꯖꯩꯒꯤ ꯍꯦꯛꯇ ꯅꯕ ꯂꯧꯔꯒꯦꯅ ꯈꯜꯂꯕꯅꯤꯀꯣ ꯑꯇꯩꯒꯁꯦ ꯑꯃꯠꯇ ꯄꯥꯝꯗ꯭ꯔꯕꯅꯦ ꯎꯝ
ꯑꯩꯁꯨ ꯍꯥꯟꯅ ꯈꯔ ꯈꯔ ꯂꯥꯛꯏꯀꯥꯟꯗ ꯄꯨꯔꯛꯑꯝꯕꯗꯣ ꯍꯟꯗꯛꯇꯤ ꯑꯃꯨꯛ ꯈꯣꯡꯁꯦ ꯊꯥꯡꯗꯣꯛꯑꯒ ꯆꯠꯊꯣꯛꯄ ꯉꯝꯗ꯭ꯔꯦ ꯂꯧ ꯃꯇꯝꯒ ꯑꯣꯏꯕꯁꯤꯗꯅꯦ ꯑꯗꯨꯅꯅꯤꯅꯦ ꯅꯣꯏꯒꯤ ꯗꯨꯀꯥꯟ ꯁꯥꯏꯗ ꯈꯪꯗ꯭ꯔꯤꯅꯦ ꯅꯣꯏ ꯌꯨꯝꯒꯤꯗꯔꯣ ꯑꯗꯨꯝ ꯁꯥꯔꯤꯕꯔꯤꯕꯣ ꯀꯗꯥꯏꯋꯥꯏꯗꯅꯣ
ꯌꯨꯝꯒꯤꯅꯦ ꯃꯈꯥ ꯃꯈꯥꯒꯤ ꯑꯍꯥꯡꯕ ꯁꯔꯨꯛꯇꯣ ꯈꯣꯡꯒꯥ ꯂꯣꯝꯗꯅꯦ ꯃꯃꯥꯏꯗꯣ ꯐꯥꯠꯇꯣꯛꯑꯒ ꯇꯧꯔꯕꯅꯤ ꯀꯩꯅꯣ ꯇꯧꯕ꯭ꯔꯣ ꯅꯪꯕꯣ ꯑꯍꯜ ꯂꯃꯟꯒ ꯅꯥꯕ ꯌꯦꯛꯄ ꯌꯥꯎꯕ꯭ꯔꯣ ꯅꯪ ꯌꯥꯝ ꯆꯤꯜꯂꯤꯕꯣ
ꯑꯁ ꯀꯥꯏꯗꯒꯤꯅꯦ ꯑꯍꯟ ꯂꯩꯕ ꯏꯃꯨꯡꯅꯤꯅꯅꯦ ꯃꯣꯏꯒꯤ ꯆꯥꯅ ꯊꯛꯅꯕ ꯍꯧꯖꯤꯛ ꯄꯤ ꯌꯦꯁꯄꯨ ꯅꯥꯕꯣ ꯑꯗꯩꯗꯤ ꯏꯅꯦꯝꯄꯣꯛꯇꯨꯅ ꯑꯃꯨꯛ ꯍꯟꯗꯛꯁꯦ ꯕꯤꯄꯤꯤꯒꯤ ꯏꯁꯇ꯭ꯔꯣꯛ ꯇꯧꯗꯅ ꯆꯤꯡ ꯂꯩꯌꯦ ꯑꯗꯨꯅꯅꯦ ꯃꯣꯏꯒꯤ ꯁꯦꯕꯥ ꯁꯦꯕꯤꯁꯦ ꯌꯥꯝ ꯀꯜꯂꯦ
ꯑꯁ ꯄꯥꯎ ꯐꯥꯎꯅꯗ꯭ꯔꯕꯅꯤꯅ ꯅ ꯅꯥꯔꯦ ꯌꯦꯡꯉꯦꯗꯗꯤ ꯑꯝꯇ ꯇꯥꯍꯗ꯭ꯔꯦ ꯑꯗꯣ ꯍꯧꯖꯤꯛꯇꯤ ꯀꯩꯁꯨ ꯊꯣꯏꯗꯣꯛꯄꯕꯨꯥꯎ ꯇꯧꯗ꯭ꯔꯕ꯭ꯔꯣ
ꯍꯧꯖꯤꯛꯇꯤ ꯈꯔ ꯐꯔꯦ ꯑꯗꯣ ꯃꯣꯏꯁꯦ ꯊꯥꯗꯣꯛꯄ ꯌꯥꯗꯕ ꯍꯧꯖꯤꯛꯇꯤ ꯌꯨꯝꯗ ꯑꯗꯨꯝ ꯂꯩꯔꯒ ꯐꯤ ꯁꯥꯕ ꯑꯁꯤꯗꯤ ꯃꯣꯏꯁꯨ ꯀꯩꯅꯣꯝꯃ ꯍꯦꯛ ꯇꯧꯔꯛꯄꯒ ꯍꯥꯏꯔꯛꯄꯗꯣ ꯇꯥꯕ ꯌꯥꯕꯅꯤꯅ ꯑꯩ ꯊꯣꯛꯄꯗꯨꯗ ꯐꯤ ꯑꯣꯏꯅ ꯁꯥꯔꯒ ꯂꯩꯔꯦ ꯃꯣꯏꯒꯤ ꯍꯤꯗꯥꯛ ꯂꯥꯡꯊꯛ ꯂꯩꯕ ꯈꯣꯠꯄ ꯇꯧꯕꯗ ꯄꯩꯁꯥꯁꯦ ꯑꯝꯇ ꯀꯣꯟꯅꯗꯕꯅꯦ ꯇꯧꯔꯤꯁꯦ ꯍꯧꯖꯤꯛꯁꯦ
ꯑꯁ ꯑꯗꯨꯕꯨꯗꯤꯅꯦ ꯍꯤꯗꯥꯛ ꯂꯥꯡꯊꯛ ꯋꯥꯠꯄ ꯌꯥꯕ ꯂꯥꯏꯅꯥ ꯑꯝꯇ ꯅꯠꯇꯦ ꯅꯪꯒꯤꯗꯣ ꯍꯥꯏꯗꯤ ꯍꯦꯛ꯭ ꯈꯣꯡꯁꯤ ꯅꯥꯔꯦ ꯈꯨꯠꯁꯤ ꯅꯥꯔꯦ ꯍꯥꯏꯕꯗꯤ ꯊꯥ ꯑꯃ ꯍꯤꯗꯥꯛꯁꯤ ꯆꯥꯎ ꯊꯥ ꯃꯈꯥꯏꯁꯤꯃ ꯆꯥꯎ ꯍꯥꯏꯔꯒ ꯑꯗꯨꯝ ꯐꯔꯒ ꯂꯣꯏꯈꯤꯗꯧꯕ ꯅꯪꯒꯤꯗꯨꯗꯤ ꯍꯦꯛ ꯂꯣꯏꯗ꯭ꯔꯤꯐꯥꯎ ꯆꯥꯔ ꯂꯩꯗꯕ ꯉꯥꯛꯇꯅꯤꯗꯣ
ꯆꯥꯔꯤꯕꯅꯤ ꯆꯥꯔꯤꯕꯅꯤ ꯅꯣꯡꯃꯗ ꯄꯩꯁꯥꯅ ꯍꯤꯡꯉꯤꯕ ꯑꯗꯨꯅꯤ ꯍꯧꯖꯤꯛ ꯇꯧꯔꯤꯁꯤꯡꯁꯦ ꯅꯣꯏꯒꯤꯗꯤ ꯅꯥꯕ ꯌꯥꯎꯗꯕ꯭ꯔꯣ
ꯑꯣ ꯑꯩꯈꯣꯏꯒꯤꯗꯤꯅꯦ ꯀꯩꯁꯨ ꯊꯣꯏꯗꯣꯛꯄꯕꯨꯗꯤ ꯇꯧꯗꯦ ꯑ ꯃꯈꯨꯒꯨꯝꯕ ꯀꯩꯒꯨꯝꯕꯕꯨꯗꯤꯅꯦ ꯃꯁꯥꯗꯣ ꯂꯨꯝꯕꯒꯤ ꯑ ꯁꯤꯔꯤꯒꯨꯝꯕ ꯀꯥꯊꯣꯛ ꯀꯥꯁꯤꯟꯒꯨꯝꯕ ꯉꯝꯗꯕꯒꯤꯅꯦ ꯀꯌꯥ ꯂꯦꯡ ꯈꯣꯠꯄ ꯇꯧꯗꯦꯕꯀꯣ ꯑꯗꯨꯒ ꯊꯣꯏꯗꯣꯛꯅ ꯑꯗꯨꯒꯨꯝꯕꯗꯤ ꯇꯧ ꯂꯥꯛꯇꯦ ꯑꯁ ꯈꯪꯈ꯭ꯔꯦꯗ ꯇꯝꯕ ꯉ ꯄꯣꯠꯠꯇꯇꯩ ꯑꯍꯜ ꯂꯩꯕ ꯍꯥꯏꯁꯦ ꯅꯠꯇ꯭ꯔꯥ ꯑꯉꯥꯡꯒꯤ ꯁ꯭ꯀꯨꯜ ꯆꯠꯄꯩꯕꯨ ꯍꯣꯠꯅꯒꯗ꯭ꯔꯥ ꯅꯪꯁꯨ ꯉꯥꯏꯔꯦ ꯅꯪ ꯉꯝꯝꯕ ꯉꯝꯃꯤ ꯐꯤꯕꯨ ꯁꯥꯕꯣ ꯂꯧꯕ ꯆꯠꯄꯣ ꯅꯪꯒꯤ ꯊꯕꯛ ꯃꯌꯥꯝꯗꯨꯒ
ꯁꯥꯔꯤꯕꯅꯤꯅ ꯁꯥꯔꯤꯕꯅꯤ ꯍꯧꯖꯤꯛꯁꯨ ꯁꯥꯔꯤ ꯌꯦꯡ ꯄꯣꯊꯥꯗꯕꯅꯤꯅ ꯁꯥꯔꯤꯁ ꯃꯣꯏꯒꯤ ꯍꯤꯗꯥꯛ ꯂꯩꯅꯕ ꯍꯣꯠꯅꯕꯗ ꯑꯗꯨꯗꯒꯤ ꯑꯃꯨꯛ ꯑꯩꯈꯣꯏꯒꯤ ꯐꯤ ꯊꯥꯔꯤꯕꯗꯣ ꯁꯤꯠꯂꯤꯔ ꯁꯤꯔ ꯃꯥꯅ ꯄꯩꯁꯥ ꯄꯤꯔꯛꯑꯒ ꯄꯤꯔꯛꯇꯦ ꯍꯥꯏꯔꯤꯕ꯭ꯔꯥ ꯀꯔꯤꯅꯣ ꯐꯤꯗꯤ ꯑꯣꯝꯅ ꯂꯧꯈꯠꯈꯤꯅꯤ ꯄꯩꯁꯥꯔꯥ ꯄꯩꯁꯥ ꯄꯤꯔꯛꯇ꯭ꯔꯤ ꯃꯇꯝ ꯈꯔ ꯉꯥꯏꯔꯣ ꯍꯥꯏꯔꯒ ꯊꯝꯕꯁꯤꯅꯅꯦ ꯌꯥꯔꯛꯇꯕ
ꯐꯤ ꯁꯥꯕꯤ ꯑꯩꯈꯣꯏꯕꯨ ꯐꯤ ꯁꯥꯔꯒ ꯍꯤꯡꯖꯔꯤꯕꯁꯤꯡꯗꯨꯕꯨ ꯀꯌꯥꯃꯨꯛ ꯌꯥꯝꯅ ꯄꯩꯁꯥ ꯍꯥꯏꯗꯤ ꯄꯥꯏꯗꯦ ꯍꯥꯏꯅ ꯀꯩꯅꯣꯒꯤ ꯋꯥ ꯅꯠꯇꯦꯀꯣ ꯐꯤꯗꯨ ꯁꯥꯔꯒ ꯌꯣꯜꯂꯒ ꯑꯆꯤꯜ ꯑꯀꯣꯝ ꯁꯤꯖꯤꯟꯅꯒꯦꯗꯅꯕꯨ ꯁꯥꯔꯤꯅꯦ ꯄꯩꯁꯥ ꯂꯩꯔꯒ ꯃꯤꯉꯣꯟꯗ ꯄꯩꯁꯥꯗꯣ ꯅꯝꯁꯤꯜꯂꯒ ꯁꯥꯟꯇꯣꯛꯑꯒ ꯊꯝꯕ ꯌꯥꯗ ꯑꯗ ꯑꯣꯏꯔꯗꯤ ꯀꯩꯗꯧꯕꯩ ꯐꯤ ꯁꯥꯗꯣꯏꯅꯣ ꯍꯥꯏꯕꯅꯤꯗ ꯈꯨꯗꯛ ꯈꯨꯗꯛꯇ ꯐꯪꯉꯒ ꯁꯤꯖꯤꯟꯅꯅꯕꯅꯦ ꯑꯗꯨꯕꯨ ꯑꯦ ꯅꯣꯡꯃ ꯅꯤꯅꯤ ꯉꯥꯏꯅꯕꯗꯨꯅ ꯋꯥꯃꯅꯤ ꯅꯠꯇ꯭ꯔꯥ ꯃꯣꯏꯁꯨ ꯍꯦꯟꯃꯜꯂꯦ ꯑꯗꯨꯗꯤ ꯃꯣꯏ ꯑꯗꯨ ꯉꯝꯃꯅꯤꯅ ꯂꯂꯣꯟꯕꯤ ꯑꯣꯏꯅ ꯊꯣꯛꯏ ꯅꯠꯇ꯭ꯔꯣ
ꯃꯤ ꯎꯗꯤ ꯃꯗꯤ ꯀꯗꯥꯏꯗꯒꯤ ꯍꯟꯗꯛꯀꯤ ꯂꯥꯏꯅꯥ ꯃꯌꯥꯝꯁꯤꯗꯅꯦ ꯅꯥꯔꯛꯄ ꯈꯣꯠꯂꯛꯄ ꯌꯥꯎꯕꯁꯤꯗꯅꯦ ꯑꯉꯥꯡ ꯐꯥꯎꯕ ꯂꯥꯏꯔꯤꯛ ꯇꯝꯍꯟꯕ ꯉꯝꯗꯗꯅ ꯒꯃꯦꯟ ꯁ꯭ꯀꯨꯜꯗ ꯁꯤꯟꯇꯣꯛꯑꯕꯅꯦ
ꯑꯁ ꯄꯊꯣꯛꯅ ꯅꯨꯡꯉꯥꯏꯈꯤꯗ꯭ꯔꯦ ꯑꯩꯗꯤ ꯄꯥꯎꯁꯨ ꯑꯝꯇ ꯇꯥꯍꯧꯗ꯭ꯔꯦ ꯑꯣ ꯃꯣꯏꯁꯨ ꯈꯪꯐꯝ ꯊꯣꯛꯄꯅꯦ ꯍꯥꯏꯕꯅꯤꯅ ꯅ ꯍꯥꯏꯗꯤꯅꯦ ꯀꯩ ꯍꯥꯏꯗꯣꯏꯅꯣ ꯑ ꯂꯂꯣꯟꯕꯤ ꯑꯣꯏꯅ ꯃꯣꯏꯒꯤ ꯈꯨꯐꯥ ꯑꯣꯏꯅ ꯊꯝꯕ ꯇꯥꯔꯒꯗꯤ ꯄꯩꯁꯥꯗꯣ ꯃꯤꯅ ꯄꯤꯔꯛꯀꯦꯔꯥ ꯄꯤꯔꯛꯑꯣꯏꯔ ꯃꯣꯏ ꯑꯗꯨꯏ ꯅꯠꯇ꯭ꯔꯣ ꯃꯣꯏ ꯃꯈꯨꯗ ꯂꯨꯄꯥ ꯂꯥ ꯑꯃꯅꯤ ꯄꯥꯏꯔꯒ ꯀꯔꯕꯥꯔ ꯇꯧꯗꯅꯕꯨ ꯄꯤꯔꯛ ꯄꯤꯔꯛ ꯌꯣꯜꯂ ꯌꯣꯜꯂꯒ ꯁꯤꯠꯂꯒ ꯇꯧꯒꯦ ꯍꯥꯏꯔꯔꯕ ꯃꯣꯏꯒꯤ ꯀꯔꯕꯥꯔꯗꯨꯕꯨ
ꯑꯗꯨꯅꯦ ꯑꯗꯨ ꯅꯨꯡꯉꯥꯏꯇꯕꯁꯤꯗꯅꯦ ꯃꯌꯥꯝꯁꯦ ꯊꯥꯅꯗ꯭ꯔꯦ ꯊꯝꯖꯤꯜꯂꯒ ꯂꯩꯕꯁꯨ ꯌꯥꯎꯅꯕꯅꯦ ꯑꯩꯅꯦ ꯈꯔ ꯊꯨꯅ ꯊꯤꯔꯛꯑꯒꯦ ꯅꯪꯒꯤ ꯗꯨꯀꯥꯟꯗꯨꯁꯨ ꯈꯤꯇꯪ ꯊꯨꯅ ꯁꯪꯒꯥꯅꯕ ꯇꯧꯔꯛꯎꯀꯣ
ꯎꯝ ꯎꯝ ꯇꯧꯗꯣꯏꯅꯦ ꯑꯗꯣ ꯅꯪꯒꯤꯁꯨꯅꯦ ꯀꯩꯅꯣ ꯇꯧ ꯅꯪꯒꯤꯁꯨ ꯑꯗꯨꯝ ꯌꯦꯡꯉꯒ ꯁꯥꯅꯤꯗ ꯑꯗꯨꯕꯨꯗꯤ ꯍꯥꯏꯗꯤ ꯑꯩꯈꯣꯏ ꯑꯅꯤ ꯑꯗꯨꯝ ꯇꯧꯃꯤꯟꯅꯔꯒ ꯂꯣꯏꯔꯦ ꯅꯪꯁꯨ ꯈꯣꯝꯃꯛꯄ ꯑꯃ ꯅꯪꯅ ꯑꯩꯅ ꯃꯇꯝ ꯃꯥꯡꯅ ꯂꯥꯛꯑꯗꯤ ꯁꯣꯝꯗ ꯗꯨꯀꯥꯟ ꯐ ꯇꯥꯏ ꯂꯩꯔꯣꯏꯗꯣꯏꯅꯤ ꯅꯪꯅ ꯈꯣꯝꯕꯤꯔꯛꯑꯒ ꯁꯤ ꯌꯧꯍꯜꯂꯛꯄ ꯍꯥꯏꯗꯨꯁꯨ ꯅꯪꯁꯨ ꯃꯇꯝ ꯑꯃ ꯄꯨꯔꯥ ꯀꯥꯏꯊꯣꯛꯀꯗꯣꯏꯅꯤ ꯑꯗꯨꯅ ꯑꯗꯨꯝ ꯌꯦꯡꯉꯒ ꯇꯧꯃꯤꯟꯅꯔ ꯂꯣꯏꯔꯦꯗ ꯑꯗꯨꯒꯤꯗꯤ
ꯐꯔꯦ ꯐꯔꯦ ꯅꯪꯅ ꯄꯥꯎ ꯐꯥꯎꯔꯛꯏꯁꯦ ꯑꯩꯒꯤꯗꯤ ꯂꯥꯏꯕꯛ ꯌꯥꯝ ꯐꯔꯕꯅꯦ ꯑꯩꯒꯤꯅꯦ ꯀꯣꯛꯊꯛ ꯑꯗꯒꯤ ꯑꯔꯨꯝꯕ ꯑꯃ ꯊꯥꯡꯗꯕꯒ ꯆꯞ ꯃꯥꯟꯅꯔ ꯏꯕ ꯑꯃ ꯍꯥꯏꯗꯤ
ꯍꯣꯏ ꯍꯣꯏ ꯍꯣꯏ ꯑꯗꯨꯗꯣ ꯅꯪꯒꯤ ꯑꯉꯥꯡ ꯅꯨꯕꯤꯒꯗꯤ ꯑꯉꯥꯡ ꯀꯌꯥꯅꯣ
ꯑꯉꯥꯡ ꯑꯍꯨꯝꯅꯤ ꯑꯍꯟꯗꯨꯗꯤ ꯃꯦꯇ꯭ꯔꯤꯛ ꯊꯥꯕ ꯂꯣꯏꯕꯗ ꯉꯥꯏꯔꯤꯌꯦ ꯍꯟꯗꯛ ꯃꯥ ꯑꯃꯗꯤ ꯇꯦꯛ ꯇꯦꯛ ꯇꯧꯗꯅ ꯃꯦꯇ꯭ꯔꯤꯛꯇꯨꯗꯤ ꯊꯥꯗꯣꯛꯈ꯭ꯔꯦ ꯏꯂꯚꯦꯟ ꯇꯨꯋꯜꯐꯇꯨꯅꯅꯦ ꯑ ꯒꯚꯔꯃꯦꯟ ꯁ꯭ꯀꯨꯜ ꯑꯃꯗ ꯇꯝꯍꯜꯂꯤ ꯑꯇꯩꯗꯨꯁꯨ ꯑꯃꯨꯛ ꯍꯟꯗꯛꯇꯤ ꯉꯝꯗꯗꯅꯅꯦ ꯑꯩꯁꯦ
ꯎꯝ
ꯇꯣꯝꯕꯗꯨꯕꯨꯗꯤ ꯁ꯭ꯀꯨꯜ ꯀꯥꯕ ꯍꯧꯗ꯭ꯔꯤꯌꯦ ꯑꯃ ꯃꯌꯥꯏꯗꯨꯅ ꯃꯥꯁꯨ ꯉꯁꯥꯏꯒꯤ ꯑꯩꯈꯣꯏꯒꯤ ꯁꯤꯗ ꯄ꯭ꯔꯥꯏꯃꯥꯔꯤꯒꯤ ꯁ꯭ꯀꯨꯜ ꯂꯩꯁꯤꯗ ꯀꯥꯍꯜꯂꯦꯗ
ꯍꯣꯏꯗ ꯑꯗꯨꯕꯨꯗꯤ ꯀꯩꯅꯣ ꯇꯧꯔ ꯂꯣꯏꯔꯦ ꯇꯝꯕꯇ ꯇꯣꯛꯍꯟꯒꯅꯨ ꯒꯣꯔꯃꯦꯟꯕꯨ ꯑꯣꯏꯔꯣ ꯄ꯭ꯔꯥꯏꯚꯦꯠꯄꯨ ꯑꯣꯏꯔꯣ ꯍꯥꯏꯗꯤ ꯇꯣꯛꯎꯔꯗꯤ ꯍꯦꯛ ꯑꯃꯨꯛ ꯍꯧꯕ ꯍꯥꯏꯁꯦ ꯐꯔꯛ ꯇꯥꯕꯅꯦꯕ ꯑꯗꯩ ꯃꯁꯥꯁꯨ ꯗꯥꯎꯟ ꯆꯠ ꯀꯈꯤꯗꯣꯏꯅꯦ ꯑꯗꯨꯅꯅꯦ ꯂꯩꯕ ꯂꯩꯇꯕ ꯂꯥꯏꯔꯤꯛꯇꯨꯅ ꯃꯔꯨꯅꯤ ꯂꯥꯏꯑꯣꯧ ꯇꯝꯍꯜꯍꯧꯗ꯭ꯔꯗꯤ ꯑꯩꯈꯣꯏꯗ ꯍꯤꯡꯉꯤ ꯁꯨꯃꯥꯏꯅ ꯀꯔꯕꯥꯔ ꯇꯧꯔꯒ ꯑꯃꯨꯛ ꯍꯤꯡꯗꯣꯏꯅꯤ ꯀꯔꯕꯥꯔ ꯇꯧꯕ ꯋꯥꯏ ꯀꯩꯅꯣ ꯇꯧꯗꯦ ꯍꯥꯏꯕꯒꯤ ꯋꯥ ꯅꯠꯇꯕꯀꯣ
ꯑ ꯍꯌꯦꯡ ꯂꯥꯏꯔꯤꯛ ꯂꯥꯏꯁꯨ ꯍꯩꯖꯔꯒ ꯃꯤ ꯃꯔꯛ ꯇꯤꯟꯖꯍꯧꯅꯕꯅꯦ ꯑꯁ ꯂꯥꯏꯔꯤꯛ ꯇꯝꯕ ꯇꯣꯛꯍꯕꯗꯤ ꯌꯥꯗꯦ ꯋꯥꯒꯦꯔ ꯅꯥꯒꯦꯔ ꯆꯥꯒꯦꯔꯥ ꯆꯥꯔꯣꯏꯔ
ꯐꯔꯦ ꯐꯔꯦ ꯑꯗꯨꯅꯦ ꯑꯁ ꯈꯪꯗꯦꯗ ꯍꯟꯗꯛꯀꯤ ꯗꯥꯍꯥꯎꯁꯤꯗꯤꯅꯦ ꯀꯨꯝ ꯀꯥꯡꯕ ꯑꯗꯨꯅ ꯑꯩꯉꯣꯟꯗ ꯊꯣꯛꯏꯁꯦ ꯂꯨ ꯀꯣꯛꯄꯗ ꯂꯦꯟ ꯇꯥꯏꯌꯦ ꯑꯗꯣ ꯍꯥꯏꯗꯤꯅꯦ ꯄꯩꯁꯥꯁꯦ ꯑꯋꯥꯕꯗ ꯑꯋꯥꯕ ꯍꯥꯞꯇꯅ ꯒꯃꯦꯟ ꯁ꯭ꯀꯨꯜꯅ ꯇꯝꯃꯤꯁꯤꯅꯅꯦ ꯑꯉꯥꯡꯁꯤꯡꯁꯤꯅꯅꯦ ꯑꯣꯖꯥ ꯂꯥꯛ ꯊꯦꯅ ꯑꯃꯨꯛ ꯉꯟꯅ ꯑꯃꯨꯛ ꯍꯜꯂꯛꯀꯅꯤ ꯑꯗꯨ ꯑꯣꯏ ꯇꯥꯔꯁꯨ ꯑꯩ ꯑꯗꯨꯝ ꯀꯥꯖꯔꯁꯅꯨ ꯃꯊꯪ ꯆꯍꯤ ꯍꯣꯡꯉꯁꯤ ꯍꯥꯏꯔꯒ ꯊꯝꯃꯤꯅꯤ ꯅꯣꯏꯒꯤꯗꯤ ꯑꯗꯨꯝ ꯇꯝꯕꯤꯕ ꯅꯠꯇ꯭ꯔꯣ ꯍꯥꯟꯅꯒꯤ
ꯍꯣꯏ ꯍꯣꯏ ꯇꯝꯃꯤ ꯇꯝꯃꯤ ꯑꯁ ꯍꯧꯖꯤꯛꯀꯥꯟꯁꯤꯅꯅꯦ ꯂꯥꯏꯔꯤꯛꯅ ꯇꯝꯃꯤꯔ ꯇꯝꯗꯤꯔ ꯐꯤ ꯋꯥꯡꯈꯠꯂꯛꯄꯗꯒꯤꯅꯦ ꯑꯣ ꯉꯥꯎꯔꯛꯄꯅꯤ ꯇꯧꯔꯤꯁꯦ
ꯅꯣꯏ
ꯋꯥꯔꯤꯒꯤꯗꯤꯅꯦ ꯃꯥꯅꯦ ꯃꯥꯅꯦ ꯑꯁ ꯋꯥꯔꯤꯒꯤꯗꯤꯅꯦ ꯏꯕꯥꯅꯤꯅꯦ ꯅꯣꯡꯃ ꯐꯝꯃꯒꯅꯦ ꯐꯖꯅ ꯁꯥꯔꯁꯤ ꯁꯨꯃꯥꯏꯅꯅꯦ ꯐꯣꯟꯗꯒ ꯉꯥꯏꯍꯥꯛ ꯋꯥꯔꯤ ꯋꯥꯇꯥꯏꯒ ꯁꯥꯕꯁꯤꯅ ꯄꯦꯜꯂꯔꯣꯏ ꯏꯃꯨꯡ ꯃꯅꯨꯡꯒꯤ ꯋꯥꯔꯤ ꯋꯥꯇꯥꯏ ꯇꯥꯊꯣꯛ ꯄꯁꯤꯅꯤꯖꯦꯕꯥꯅꯤ
ꯍꯣꯏ ꯍꯣꯏ ꯅꯪꯒꯤꯅꯦ ꯁꯪꯒꯥꯒꯗꯕ ꯅꯨꯃꯤꯠꯇꯣ ꯍꯥꯏꯔꯛꯑꯣ ꯑꯗꯨꯒꯅꯦ ꯑꯩ ꯑꯩ
ꯑꯗꯣ ꯑꯃꯨꯛ ꯍꯦꯛ ꯅꯪ ꯊꯕꯛ ꯏ ꯉꯥꯡ ꯍꯜꯂꯛꯑꯒꯅꯦ ꯑꯩꯉꯣꯟꯗ ꯐꯣꯟ ꯇꯧꯔꯛꯑꯣ
ꯍꯣꯏ ꯍꯣꯏ ꯑꯩꯅ ꯃꯇꯝꯗꯣ ꯌꯧꯗ꯭ꯔꯤꯀꯥꯟꯗ ꯅꯣꯡꯃ ꯍꯥꯏꯒꯠꯂꯛꯑꯒꯦ ꯑꯗꯨꯒ ꯋꯥꯔꯤꯗꯣ ꯁꯥꯔꯁꯤꯀꯣ ꯑꯗꯨꯗꯤ ꯑꯩ ꯏ ꯈꯨꯕꯣꯛꯁꯦ ꯆꯥꯛ ꯑꯝꯇ ꯄꯤꯖꯅꯕ ꯇꯧꯔꯨꯈꯤꯒꯦ
ꯍꯣꯏ ꯍꯣꯏ ꯍꯣꯏ ꯇꯧꯖꯧꯔꯣ ꯇꯧꯖꯧꯔꯣ ꯊꯝꯃꯣ ꯊꯝꯃꯣ
ꯍꯣꯏ ꯍꯣꯏ